ꯍꯜꯂꯣ ꯍꯜꯂꯣ ꯍꯣꯏ ꯇꯥꯏꯌꯦ
ꯎꯝ
ꯑꯩꯒꯤ ꯈꯣꯟꯗꯤ ꯁꯦꯡꯅ ꯍꯣꯏ ꯆꯥꯔꯦ ꯑꯗꯣ ꯑꯩꯒꯤ ꯈꯣꯟꯁꯦ ꯁꯦꯡꯅ ꯇꯥꯕ꯭ꯔꯥ
ꯑꯥ ꯇꯥꯏ ꯍꯣꯏ
ꯍꯣꯏ ꯍꯣꯏ ꯑꯗꯨꯗꯤ ꯌꯥꯔꯦ ꯆꯥꯛ ꯆꯥꯔꯕ꯭ꯔꯥ ꯅꯪꯗꯤ
ꯑ ꯆꯥꯈ꯭ꯔꯦ ꯍꯣꯏ ꯉꯁꯥꯏ ꯆꯥꯈ꯭ꯔꯦ ꯅꯤꯡꯊꯤꯟꯗ ꯍꯣꯏ ꯉꯁꯤꯗꯣ ꯎꯝ ꯀ꯭ꯔꯤꯁꯨ ꯆꯥꯗꯕꯤꯗ ꯗꯥꯏꯔꯦꯛ ꯆꯥꯕ ꯆꯥꯛꯇꯣ ꯅꯣꯏꯗꯤ
ꯍꯜꯂꯣ
ꯑ ꯇꯥꯕ꯭ꯔꯥ
ꯍꯜꯂꯣ
ꯊꯧꯔꯤ ꯇꯥꯖ
ꯍꯜꯂꯣ ꯍꯣꯏ ꯇꯥꯏ ꯇꯥꯏ ꯉꯥꯏꯍꯥꯛꯇꯪ ꯉꯥꯏꯍꯥꯛꯇꯪ ꯃꯨꯠꯄꯒꯨꯝ ꯇꯧꯕ ꯈꯣꯟꯗꯨꯗꯨꯒꯤ
ꯅꯪꯒꯤ ꯅꯦꯠꯋꯥꯛ ꯌꯥꯗꯕ꯭ꯔꯥ ꯑꯩꯒꯤ ꯌꯥꯗꯕ꯭ꯔꯥ ꯈꯪꯗꯦ
ꯑꯩꯒꯤ ꯈꯣꯟꯗ ꯑꯗꯨꯝ ꯇꯥꯕ꯭ꯔꯥ ꯑꯩꯒꯤ ꯈꯣꯟꯗꯤ
ꯎꯝ ꯇꯥꯏ ꯑꯗꯣ ꯍꯧꯖꯤꯛ ꯃꯔꯛ ꯑꯃꯗꯤ ꯇꯥꯗꯦ
ꯎꯝ ꯑꯗꯨꯃꯥꯏ ꯅꯦꯠꯋꯥꯛꯅ ꯑꯣꯏꯔꯝꯕ ꯌꯥꯏ ꯑꯩꯁꯨ ꯍꯧꯖꯤꯛ ꯈꯤꯇꯪ ꯃꯨꯠꯄꯒꯨꯝ ꯇꯧꯕ ꯅꯪꯒꯤ ꯈꯣꯟꯗꯣꯀꯣ ꯑꯗꯨꯒꯤꯅꯤꯗ ꯀꯩ ꯃꯊꯦꯟ ꯇꯧꯔꯦ ꯉꯁꯤꯗꯤ
ꯎꯝ ꯑꯁ ꯑꯗꯨꯝ ꯑꯩꯗꯤ ꯏꯄꯥꯒ ꯏꯊꯅ ꯂꯩꯕꯅꯤ ꯑꯗꯨꯝ ꯌꯦꯖꯦꯔꯨꯝꯒ ꯆꯥꯛ ꯉꯧꯔꯒ ꯑꯗꯨꯝ ꯆꯥꯈ꯭ꯔꯦ
ꯑꯣ ꯅꯪ ꯕꯔꯥꯗ ꯂꯩꯕ꯭ꯔꯣ ꯍꯥꯏꯕꯁꯦ
ꯑ ꯂꯩꯇꯦ ꯚꯔꯥ ꯂꯩꯇꯦ ꯌꯨꯝꯗ
ꯑꯣ ꯑꯣ ꯑꯣ ꯎꯝ
ꯅꯣꯏꯗꯤ ꯅꯣꯏꯗꯤ ꯆꯥꯈ꯭ꯔꯕ꯭ꯔꯥ
ꯍꯣꯏ ꯑꯩꯁꯨ ꯆꯥꯔꯦ ꯍꯧꯖꯤꯛ ꯆꯥꯔꯒ ꯑꯗꯨꯝ ꯄꯣ ꯄꯣꯊꯥꯔꯒꯦ ꯍꯥꯏꯅ ꯑꯗꯨꯝ ꯐꯝꯊꯕꯅꯦ ꯍꯧꯖꯤꯛꯁꯦ
ꯎꯝ ꯕꯣꯜ ꯌꯦꯡꯗ꯭ꯔꯣ
ꯑꯩ ꯕꯣꯜ ꯑꯩꯗꯤ ꯁꯨꯛꯌꯦꯡ ꯌꯦꯡꯗꯦꯗ ꯅꯪꯗꯤ
ꯌꯦꯡꯉꯦ ꯑꯁꯇ ꯑꯗꯨꯒꯤ ꯋꯥꯕꯅ ꯉꯔꯥꯡꯗꯣ ꯇꯨꯝꯗ꯭ꯔꯦꯕ ꯍꯤꯒꯗꯋꯦ
ꯌꯦꯡꯅꯤꯡꯕꯁꯤꯡꯒꯤꯗꯤꯀꯣ ꯅꯨꯡꯉꯥꯏꯔꯝꯅꯤ ꯑꯩꯅ ꯑꯩꯅ ꯇꯨꯝꯅꯤꯡꯃꯟꯕꯒꯤ ꯌꯦꯡꯕ ꯍꯩꯇꯕ ꯍꯥꯏꯁꯤꯔꯥ
ꯍꯣꯏ ꯂꯩꯕꯅꯦ ꯑꯩꯁꯨ ꯣꯏ ꯕꯣꯜ ꯌꯦꯡꯕꯗꯨꯣ ꯗꯤꯁ ꯌꯔꯅ ꯑꯍꯥꯟꯕꯅꯦ ꯐꯖꯅ ꯌꯦꯡꯕꯗꯣ
ꯑꯣꯥ
ꯑꯗꯣ ꯑꯩꯅ ꯈꯪꯗꯕ ꯍꯣꯏꯗꯤ ꯌꯦꯡꯗꯦ ꯑꯩꯅ ꯈꯪꯕ ꯇꯤꯝ ꯉꯛꯇ ꯌꯦꯡꯕ
ꯑꯣ ꯑꯣ
ꯍꯧꯖꯤꯛꯇꯤ ꯐꯥꯏꯅꯦꯜ ꯑꯣꯏꯈ꯭ꯔꯕꯅꯤꯅ ꯌꯦꯡꯈ꯭ꯔꯅꯤ
ꯎꯝ ꯎꯝ ꯆꯨꯝꯃ ꯑꯗꯨꯕꯨꯗꯤ ꯑꯩꯁꯨ ꯐꯥꯏꯅꯦꯜꯗꯤ ꯐꯖꯅ ꯌꯦꯡꯁꯤꯔꯥ ꯍꯥꯏꯅ ꯍꯜꯂꯝꯕꯅꯦ ꯀ꯭ꯂꯣꯖꯤꯡ ꯁꯦꯔꯃꯅꯤꯒꯨꯝꯕꯗꯁꯨ
ꯑꯩꯈꯣꯏ ꯌꯦꯡꯕꯗꯣ ꯌꯦꯡꯕ ꯍꯧꯔꯗꯤꯀꯣ ꯑꯁ ꯑꯩꯈꯣꯏꯅ ꯎꯝ ꯆꯥꯏꯅꯤꯁ ꯗ꯭ꯔꯃꯥꯒꯨꯝꯕꯗ ꯂꯨꯞꯄꯒꯨꯝꯕ ꯑꯣꯏꯕꯅꯦ ꯑꯗꯣ ꯑꯩꯈꯣꯏꯅ ꯈꯪꯗꯗꯤ ꯌꯦꯡꯅꯤꯡꯗꯦ ꯑꯩꯈꯣꯏꯅ ꯈꯪꯕ ꯊꯤꯝꯗꯣ
ꯎꯝ
ꯑꯗꯨ ꯊꯣꯛꯄ ꯀꯥꯟꯗ ꯌꯦꯡꯅꯤꯡꯕ
ꯑꯣ ꯍꯣꯏꯗ ꯍꯣꯏꯗ ꯃꯤꯒꯤ ꯑꯄꯥꯝ ꯑꯄꯥꯝꯕ ꯍꯥꯏꯕꯁꯤꯀꯣ
ꯍꯣꯏ
ꯑꯗꯣ ꯎꯝ ꯑꯗꯨꯒ ꯁꯤꯗꯤ ꯀꯩꯀꯩ ꯇꯧꯔꯒꯦ ꯅꯣꯏꯗꯤ
ꯉꯁꯤꯗꯣ ꯀꯔꯤꯁꯨ ꯇꯧꯗ꯭ꯔꯦ ꯎꯝ ꯉꯔꯥꯡꯗꯨ ꯊꯦꯡꯅ ꯌꯦꯡꯕꯒꯤ ꯄꯨꯡ ꯃꯔꯤꯗ ꯇꯨꯝꯈ꯭ꯔꯦꯕꯀꯣ
ꯎꯝ
ꯑꯌꯨꯛꯀꯤ ꯄꯨꯡ ꯃꯔꯤꯗ ꯇꯨꯝꯃꯒ ꯊꯦꯡꯅ ꯍꯧꯒꯠꯈ꯭ꯔꯦ ꯑꯗꯨꯒ ꯀꯔꯤꯁꯨ ꯇꯧꯗ꯭ꯔꯦ ꯉꯁꯤꯗꯤ ꯑꯗꯨꯝ
ꯀꯔꯤ ꯗꯧꯒꯦꯔꯥ ꯒ꯭ꯌꯥꯟ ꯃꯦꯟ ꯇꯥꯗ꯭ꯔꯦ ꯉꯁꯤꯗꯤ
ꯉꯁꯤꯁꯦ ꯁꯨꯇꯤꯁꯨ ꯑꯣꯏꯕꯒꯤ ꯈꯔ ꯅꯨꯡꯉꯥꯏꯕꯅꯦ ꯁꯤꯁꯦ ꯁꯦꯡꯅ ꯍꯥꯏꯔꯗꯤ ꯉꯁꯤꯁꯦ ꯀꯥꯡ ꯅꯨꯃꯤꯠ ꯁꯨꯇꯤ ꯊꯥꯏꯗꯅꯀꯣ ꯑꯗꯨꯒꯤ
ꯑꯣ ꯅꯪ ꯀꯣꯂꯦꯖ ꯆꯠꯄ꯭ꯔꯣ
ꯍꯣꯏ ꯑꯩꯁꯦ ꯍꯌꯦꯡꯗꯒꯤꯗꯤ ꯀꯥꯕ ꯍꯧꯔꯅꯦ ꯑꯩꯁꯦ ꯑꯦꯛꯖꯥꯝ ꯂꯣꯏꯔꯒ ꯁꯨꯇꯤ ꯂꯩꯕ ꯇꯥꯟꯖꯥꯅꯦꯕ ꯉꯁꯤꯁꯦ
ꯑꯣ
ꯅꯨꯃꯤꯠ ꯇꯔꯥꯃꯨꯛ ꯁꯨꯇꯤ ꯊꯥꯕ ꯑꯗꯨꯗ ꯍꯌꯦꯡ ꯑꯗꯒꯤ ꯑꯃꯨꯛ ꯀꯥꯕ ꯍꯧꯔꯣ ꯀꯥꯕ ꯂꯥꯛꯑꯣꯅ ꯍꯥꯏ ꯑꯗꯨꯝ ꯍꯌꯦꯡ ꯑꯗꯨꯝ ꯉꯥꯏꯍꯥꯛꯇꯪ ꯆꯠꯂꯣꯒꯦ ꯑꯍꯥꯟꯕ ꯅꯨꯃꯤꯠꯅꯤꯅ
ꯀꯣꯂꯦꯖ ꯀꯥꯕ
ꯎꯝ
ꯑꯣ ꯍꯣꯁꯇꯦꯜꯂꯩ
ꯑꯩꯗꯤ ꯍꯣꯁꯇꯦꯜ ꯂꯩꯇꯦ ꯑꯩꯒꯤ ꯌꯨꯝ ꯑꯣꯏꯅ ꯑꯗꯨꯝ ꯂꯩꯌꯦ
ꯑꯣ
ꯑꯗꯨ ꯑꯣꯏꯕꯅꯤꯅ ꯑꯣ ꯅꯪꯗꯤ ꯇꯥꯝꯃꯤꯕ꯭ꯔꯥ ꯅꯠꯇ꯭ꯔꯒ ꯊꯕꯛꯀꯨꯝꯕ ꯁꯨꯔꯕ꯭ꯔꯥ
ꯑꯁ ꯑꯩꯗꯨ ꯄꯨꯔꯥꯥ ꯕꯤꯔꯥꯅꯤ ꯅꯍꯥꯟ ꯑꯩꯗꯤ ꯅꯍꯥꯟ ꯂꯣꯏꯈ꯭ꯔꯦ ꯂꯥꯁ ꯏꯌꯥꯔ ꯂꯣꯏꯒꯗꯧꯕꯅꯦꯕꯀꯣ
ꯎꯝ
ꯂꯥꯁ ꯁꯤꯃꯤꯁꯇꯔꯗꯣ ꯑꯗꯣ ꯑꯩꯗꯣ ꯎꯝ ꯑꯥꯗ ꯆꯠꯄ ꯃꯄꯥꯟꯗ ꯑꯗꯨꯒꯤ ꯊꯥꯕ ꯅꯪꯗ꯭ꯔꯕ
ꯑꯌꯥ
ꯑꯗꯨꯒꯤ ꯑꯩꯗꯣ ꯂꯥꯁ ꯑꯣꯏꯕꯒꯤ ꯏꯌꯥꯝꯕꯅꯗꯤ ꯇꯧꯋꯣ ꯇꯧꯋꯣ ꯍꯥꯏꯔ ꯂꯩꯕꯅꯦ ꯃꯗꯨ ꯌꯥꯒꯗ ꯌꯥꯒꯦꯔ ꯌꯥꯔꯣꯏꯗ꯭ꯔꯥ ꯈꯪꯗꯦ
ꯊꯥꯗꯣꯛꯑꯣꯅ ꯍꯥꯏꯕꯗꯤꯀꯣ ꯆꯍꯤ ꯑꯅꯤ ꯑꯍꯨꯝ ꯋꯥꯅ ꯇꯧꯔꯝꯃꯒ
ꯍꯧꯕꯗꯒꯤ ꯍꯧꯒꯗꯧꯕꯅꯦ ꯍꯥꯏꯌꯦ ꯑꯃꯨꯛꯀꯥ
ꯁꯤꯛꯁ ꯁꯦꯝꯃꯤꯁꯇꯔꯒꯤꯔꯣ ꯍꯥꯏꯁꯦ
ꯍꯣꯏ
ꯑꯗꯣ ꯅꯪꯅ ꯁꯤꯛꯁ ꯁꯤꯃꯤꯁꯇꯔꯗꯣ ꯊꯥ ꯗ꯭ꯔꯦ ꯍꯥꯏꯔꯒ ꯅꯪꯗꯣ ꯄꯦꯄꯔ ꯃꯌꯥꯝꯅ ꯑꯗꯨꯝ ꯕꯦꯛ ꯊꯣꯛꯂꯛꯑꯅꯤꯗꯅ ꯑꯗꯨ ꯑꯣꯏꯔꯗꯤ ꯅꯦꯛꯁ ꯌꯥꯔ ꯑꯃꯨꯛ ꯊꯥꯕ ꯌꯥꯏꯌꯦ ꯀꯥꯏꯗꯌꯦ ꯅꯪ ꯗꯤꯁ ꯌꯔ ꯅꯪ ꯗꯤꯁ ꯌꯔ ꯊꯥꯍꯧꯗ꯭ꯔꯕ
ꯗꯤꯁꯌꯔ ꯅꯠꯇꯦ ꯂꯥꯁꯌꯔ
ꯂꯥꯁ ꯏꯌꯥꯔ ꯑꯣ ꯑꯗꯣ ꯅꯪ ꯂꯥꯁ ꯏꯌꯥꯔ ꯍꯣꯏ ꯂꯥꯁ ꯏꯌꯥꯔꯗꯣ ꯅꯪ ꯊꯥꯗ꯭ꯔꯦꯕꯀꯣ ꯌꯥꯗ ꯇꯒꯤ ꯑꯗꯣ ꯅꯪꯒꯤ ꯄꯦꯄꯔ ꯑꯗꯨꯝ ꯕꯦꯛ ꯍꯥꯏꯅ ꯊꯣꯛꯂꯛꯑꯅꯦꯕꯀꯣ ꯑꯗꯨ ꯑꯣꯏꯔꯗꯤ ꯅꯪ ꯗꯤꯁ ꯌꯔ ꯑꯃꯨꯛ ꯊꯥꯕ ꯌꯥꯕꯅꯦꯕ ꯍꯥꯏꯕꯗꯤ ꯃꯣꯏ ꯁꯤꯛꯁ ꯁꯦꯝꯃꯤꯁꯇꯔꯒꯤ ꯇꯤꯟꯊꯣꯛꯂꯛꯄ ꯃꯇꯝꯗꯣ ꯑꯗꯨ ꯅꯪ ꯐꯣꯔꯝ ꯐꯤꯜ ꯎꯞ ꯇꯧꯔꯒ ꯑꯃꯨꯛ ꯅꯪ ꯑꯗꯨꯁꯨ ꯊꯥꯗ꯭ꯔꯦ
ꯂꯥꯁꯌꯔ ꯇꯧꯕꯅꯦꯕ ꯑꯗꯣ ꯑꯩꯗꯣ ꯎꯝ ꯍꯣꯏ ꯑꯗꯨ ꯑꯥ ꯀꯅꯥꯅ ꯑꯥ ꯑꯥ ꯑꯣꯖꯥ ꯃꯉꯣꯟꯗꯗꯤ ꯍꯪꯕꯅꯦꯕ ꯑꯩꯗꯨꯀꯣ
ꯎꯝ
ꯑꯩꯈꯣꯏ ꯑꯣꯖꯥꯉꯣꯟꯗ ꯑꯩꯗꯣ ꯎꯝ ꯎꯝ ꯗꯤꯁ ꯏꯌꯔꯗꯣ ꯂꯥꯁ ꯏꯌꯥꯔꯗꯣ ꯊꯥꯗ꯭ꯔꯤ ꯁꯔ ꯑꯩꯗ ꯗꯤꯁ ꯢꯌꯔ ꯊꯥꯒꯤ ꯑꯗꯨꯗꯣ ꯑꯥ ꯑꯗꯨꯝ ꯎꯝ ꯂꯣꯏꯍꯟꯅꯤꯡꯈ꯭ꯔꯦ ꯑꯩꯅ ꯍꯥꯏꯕꯅꯦꯕ
ꯎꯝ
ꯑꯗꯨꯒ ꯑꯗꯨ ꯁꯥꯔꯅ ꯍꯣꯏ ꯑꯗꯨ ꯀꯣꯂꯦꯖꯇ ꯂꯥꯛꯑꯣ ꯍꯥꯏꯅ ꯍꯥꯏꯕꯅꯦꯕ ꯑꯗꯨ ꯑꯩꯗꯣ ꯑꯥꯗ ꯂꯩꯕ ꯀꯥꯟꯗ ꯑꯗꯨꯝ ꯐꯣꯟ ꯇꯧꯈ꯭ꯔꯕ ꯑꯣꯖꯥꯉꯣꯟꯗ
ꯎꯝ
ꯑꯗꯨꯒꯤ ꯑꯩꯅ ꯑ ꯃꯥꯅ ꯍꯣꯏ ꯂꯥꯛꯈ꯭ꯔꯣ ꯍꯥꯏꯅ ꯍꯥꯏꯕ ꯑꯗꯨ ꯀꯥꯟꯗꯗꯤ ꯂꯥꯛꯅꯉꯥꯏꯗꯣ ꯑꯩꯗꯤ ꯏꯁꯥꯗꯣ ꯂꯩꯇ꯭ꯔꯦꯗꯅ꯫ ꯖꯨꯂꯥꯏꯗ ꯆꯥꯟꯁ ꯄꯤꯕꯅꯦꯕ ꯑꯗꯨ ꯑꯩꯅ ꯑꯃꯨꯛꯀ ꯑꯩꯅ ꯊꯣꯛꯂꯛꯄ ꯀꯥꯟꯗ ꯍꯪꯕ ꯀꯥꯟꯗ ꯎꯝ ꯑ ꯑꯩꯈꯣꯏꯒꯤ ꯏꯌꯥꯝꯕ ꯑꯃ ꯄꯥꯏꯕ ꯌꯥꯎꯋꯦꯕꯀꯣ ꯗꯨ ꯀꯣꯂꯦꯁꯇ꯫
ꯑꯝ꯫
ꯑꯗꯨꯒꯤ ꯏꯃꯥꯅ ꯎꯝ ꯍꯧꯖꯤꯛꯇꯤ ꯌꯥꯗ꯭ꯔꯦ ꯑꯗꯨꯒꯨꯝꯕꯗ ꯍꯧꯕꯗꯒꯤ ꯍꯧꯗ꯭ꯔꯗꯤ ꯍꯥꯏꯅ ꯍꯥꯏꯕ
ꯈꯪꯗꯦꯅꯦ ꯃꯣꯏꯖꯦ ꯍꯟꯗꯛ ꯑꯦꯟ ꯢ ꯄꯤ ꯂꯥꯛꯄꯒꯤ ꯈꯔꯥ ꯏꯁꯇ꯭ꯔꯤꯛ ꯑꯣꯏꯕ ꯖꯥꯠꯂꯥ ꯀꯣ ꯑꯦꯟ ꯏ ꯄꯤ ꯇꯧꯕ ꯍꯧꯔꯦ ꯍꯥꯏꯕꯅꯦꯕ
ꯃꯨꯟ ꯅ ꯑꯃꯨꯔꯛ ꯑꯥ ꯍꯦꯛ ꯀꯩꯅꯣ ꯇꯧꯕ ꯀꯥꯟꯗꯗꯤ ꯑꯣꯖꯥꯅ ꯁ꯭ꯀꯨꯜꯗ ꯂꯥꯛꯑꯣ ꯍꯥꯏꯅ ꯍꯥꯏꯕꯅꯦꯕꯀꯣ ꯀꯣꯂꯦꯖ
ꯎꯝ ꯎꯝ
ꯑꯗꯨ ꯑꯩꯗꯨ ꯀꯃꯥꯏꯅ ꯂꯥꯛꯀꯅꯤ ꯑꯗꯨ ꯇꯤꯆꯔꯗꯤ ꯑꯃꯨꯛꯀ ꯊꯦꯝꯂꯒ ꯌꯥꯗ꯭ꯔꯦ꯫
ꯅꯠꯇ꯭ꯔꯒ ꯑꯃꯨꯛ ꯍꯪꯉꯣ ꯂꯝꯕꯤ ꯑꯇꯣꯞꯄ ꯂꯩꯕ꯭ꯔꯥ ꯍꯥꯏꯅꯀꯣ ꯍꯥꯏꯕꯗꯤ ꯆꯍꯤ ꯃꯥꯡꯕꯗꯣ ꯄꯥꯝꯃꯨꯏꯅ꯫ ꯌꯥꯝ ꯍꯣꯠꯅꯔꯝꯃꯒ꯫
ꯍꯣꯏ ꯑꯗꯨ ꯍꯥꯏꯕ ꯑꯩꯁꯨ ꯑꯁ ꯐꯔꯛ ꯇꯥꯌꯦꯕꯣ ꯑꯁ
ꯎꯝ ꯍꯟꯗꯛꯁꯦ ꯀꯔꯤꯒꯤꯔꯗꯤ ꯈꯪꯗꯦ ꯃꯣꯏ ꯑꯦꯟ ꯢ ꯄꯤ ꯁꯦ ꯍꯦꯛ ꯄꯟꯕꯗꯒꯤꯀꯣ ꯈꯔꯥ ꯑꯩꯈꯣꯏꯒꯤ ꯂꯥꯏꯔꯤꯛ ꯇꯝꯕꯒꯤ ꯃꯑꯣꯡꯁꯦ ꯂꯣꯏ ꯃꯊꯛ ꯃꯈꯥ ꯑꯣꯜꯂꯕꯅꯦꯀꯣ꯫ ꯐꯕꯒꯤꯁꯨ ꯌꯥꯝ ꯐꯩꯌꯦ ꯑꯗꯨꯒ ꯈꯔ ꯑꯁꯣꯟꯕꯁꯤꯡ ꯌꯧꯕ ꯉꯝꯗꯕꯁꯤꯡꯒꯤ ꯑꯃꯨꯛ ꯋꯥꯕꯁꯨ ꯂꯩꯌꯦ ꯍꯟꯗꯛꯀꯥꯟꯁꯦ ꯂꯥꯏꯔꯤꯛ ꯍꯩ ꯂꯥꯏꯔꯤꯛ ꯍꯩꯇ꯭ꯔꯗꯤ ꯌꯥꯗꯕꯒꯤ ꯐꯤꯕꯝꯗ ꯂꯩꯔꯦ ꯑꯃꯨꯛꯀ ꯁꯤ ꯂꯥꯛꯄꯗꯒꯤ
ꯍꯣꯏ ꯂꯥꯛꯈ꯭ꯔꯕꯅꯤ ꯑꯗꯨꯃꯥꯏꯅ ꯑꯗꯣ ꯑꯩꯗꯤꯀꯣ ꯑꯁ ꯔꯤꯒ꯭ꯔꯦꯠ ꯌꯥ ꯑꯝ ꯆꯠꯈ꯭ꯔꯕꯖꯥꯅꯦ ꯅꯤꯡ
ꯏꯂꯥꯕꯦꯜ, ꯇꯨꯋꯦꯜꯐꯇꯥ ꯑꯩꯁꯦ ꯑ ꯐꯔꯥꯛ ꯇꯥꯈ꯭ꯔꯦ ꯑꯩꯗꯨ ꯏꯂꯕꯦꯟ ꯇꯨꯋꯦꯜꯐꯇꯥ ꯀꯃꯔꯁ ꯂꯧꯕꯅꯦꯕꯀꯣ꯫
ꯑꯣ
ꯑꯗꯨꯒ ꯑꯥ ꯍꯧꯖꯤꯛ ꯑꯩꯅ ꯕꯤ ꯑꯦ ꯀꯥꯕ ꯃꯇꯝꯗꯅ ꯑꯃꯨꯛꯀ ꯑꯥꯔꯠꯁ ꯂꯧꯕꯅꯦꯕ ꯑꯩꯗꯨ
ꯌꯥꯕ꯭ꯔꯥ ꯑꯗꯨ ꯑꯗꯨꯝ ꯑꯣꯟꯊꯣꯛꯄ ꯌꯥꯕ꯭ꯔꯣ ꯄ꯭ꯔꯣꯕ꯭ꯂꯦꯝ ꯂꯩꯇꯦ?
ꯑꯍꯣꯏ ꯂꯩꯇꯦ ꯍꯥꯏꯌꯦ ꯑꯥ ꯌꯥꯏ ꯑꯁꯤꯗꯤ ꯑꯩꯈꯣꯏ ꯑꯁꯤ ꯑꯩꯈꯣꯏ ꯃꯅꯛꯇꯗꯤ ꯌꯥꯏꯑꯕꯀꯣ ꯑꯥ ꯀꯃꯔꯁ ꯀꯥ ꯀꯥꯃꯔꯁ ꯂꯧꯕ ꯀꯥꯟꯗꯅ ꯑꯩꯗꯣ ꯀꯩꯅꯣꯗ ꯇꯝꯕꯅꯦꯕ ꯑꯁꯤ ꯑꯩꯈꯣꯏ ꯃꯅꯥꯛꯇꯗꯤ ꯑꯣ ꯈꯔꯗꯤ ꯏꯁꯇ꯭ꯔꯤꯛ ꯑꯣꯏꯗꯦꯕꯀꯣ
ꯎꯝ
ꯑꯗꯣ ꯍꯟꯗꯛꯇꯤ ꯀ꯭ꯔꯤ ꯇꯧꯕ꯭ꯔꯥ ꯈꯪꯗꯦ
ꯈꯪꯗ꯭ꯔꯦꯗ ꯃꯣꯏꯒꯤꯁꯦ ꯑꯗꯨꯝ ꯍꯥꯏꯕꯗꯤ ꯁꯦꯡꯅ ꯍꯥꯏꯔꯗꯤ ꯂꯥꯏꯔꯤꯛ ꯇꯝꯕꯗꯀꯣ ꯐꯖꯅ ꯇꯝꯗꯕꯁꯤꯡꯒꯤꯁꯨ꯫ ꯈꯪꯗꯦꯗ ꯑꯩꯈꯣꯏꯅꯕꯨꯗꯤ ꯑꯩꯈꯣꯏꯒꯤ ꯌꯥꯅꯤꯡꯉꯥꯏ ꯍꯥꯏꯅꯗꯤ ꯇꯧꯕꯀꯣ꯫ ꯑꯗ ꯃꯣꯏꯒꯤꯗꯃꯛꯇꯗꯤ ꯌꯥꯗꯕꯁꯨ ꯂꯩꯕ ꯃꯥꯜꯂꯦ ꯍꯟꯗꯛ ꯏꯅꯥꯎꯅꯨꯞ__ ꯄꯥꯁꯁꯨ ꯑꯗꯨꯃꯥꯏ ꯇꯧꯕ ꯍꯥꯏꯕꯗꯤ ꯃꯥ ꯑ ꯕꯤ ꯑ ꯇꯝꯃꯒ ꯃꯥꯕꯨꯗꯤ ꯕꯤꯁꯤꯑꯦ ꯅꯦꯕꯀꯣ꯫ ꯃꯥꯁꯦ ꯍꯟꯗꯛ ꯀꯟꯅ ꯃꯣꯏ ꯆꯍꯤ ꯑꯍꯨꯝꯗꯒꯤꯅ ꯃꯔꯤ ꯑꯣꯟꯊꯣꯛꯄꯒꯤ ꯀꯟꯅ ꯇꯧꯅꯕ ꯃꯇꯝꯗꯣ ꯑꯗꯨꯗ ꯃꯥꯁꯦ ꯑꯗꯣ ꯑꯗꯨꯒꯤ ꯑꯗꯨꯒꯤ ꯃꯔꯛꯇꯨꯗ ꯃꯥꯁꯨ ꯌꯥꯎꯍꯧꯔꯕ ꯑꯗꯨ ꯑꯣꯏꯕꯅꯤꯅ ꯃꯥꯅ ꯑꯣꯖꯥꯗ ꯃꯣꯏ ꯁ꯭ꯀꯨꯜꯗꯨꯗ ꯀꯣꯂꯦꯖꯇꯨꯗ ꯑꯩ ꯑꯗꯨꯝꯃꯛ ꯃꯔꯤ ꯆꯍꯤ ꯃꯔꯤ ꯌꯧꯅꯕ ꯇꯝꯖꯒꯦ ꯍꯥꯏꯔꯒ ꯑꯗꯨꯁꯨ ꯌꯥꯗꯕ ꯅꯪꯒꯤ ꯃꯥꯛ ꯁꯨꯗꯦꯅ ꯑꯃꯨꯛ ꯍꯥꯏꯕꯤꯕ ꯑꯗꯨꯗꯤ ꯐꯥꯔꯦ ꯑꯗꯣꯏꯔꯥ ꯑꯩꯒꯤ ꯆꯦꯗꯣ ꯄꯤꯊꯣꯛꯄꯤꯔꯣ ꯑꯩ ꯃꯇꯝ ꯂꯩꯔꯤꯉꯩꯗ ꯑꯇꯣꯞꯄꯗ ꯌꯦꯡꯉꯥꯒꯦ ꯍꯥꯏꯔꯁꯨ ꯆꯦꯗꯨꯁꯨ ꯃꯥꯅ ꯑ ꯆꯍꯤ ꯁꯦꯀꯦꯟ ꯏꯌꯥꯔꯗꯨꯗ ꯕꯦꯛ ꯆꯥꯕꯤꯈꯤꯕ ꯊꯥꯕꯤꯈꯤꯕꯒꯤ ꯃꯥꯛ ꯁꯤꯠꯁꯨ ꯄꯤꯔꯛꯇꯕ꯫ ꯑꯗꯨꯒ꯫
ꯑꯝ꯫
ꯁꯤꯛꯁ ꯁꯤꯃꯤꯁꯇꯔꯒꯤꯁꯨ ꯄ꯭ꯔꯣꯁꯦꯁ ꯇꯧꯕꯤꯗꯕ ꯑꯗꯨ ꯑꯣꯏꯕꯒꯤ ꯃꯥ ꯆꯍꯤ ꯑꯃꯔꯣꯝ ꯍꯦꯟꯅ ꯄꯜꯂꯒ ꯂꯩꯌꯦ ꯍꯧꯖꯤꯛꯁꯤꯁꯨ꯫ ꯑꯋꯥꯕ ꯑꯃꯅꯦ ꯌꯦꯡꯉꯣ
ꯑꯗꯨ ꯌꯥꯔꯔꯣꯏ ꯍꯥꯏꯕ꯭ꯔꯣ ꯃꯥꯗꯤ
ꯃꯥꯕꯨꯗꯤ ꯄꯤꯕꯨꯗꯤ ꯄꯤꯊꯣꯔꯛꯀꯅꯦꯕꯀꯣ ꯑꯗꯨ ꯑꯣꯏꯔꯁꯨ ꯃꯥ ꯆꯍꯤ ꯑꯗꯨꯝ ꯃꯥꯡꯉꯦꯗꯅꯀꯣ ꯆꯍꯤ ꯃꯥꯡꯕ ꯍꯥꯏꯕꯁꯦ ꯑꯩꯈꯣꯏꯒꯤꯗꯤ ꯌꯥꯝ ꯋꯥꯖꯩꯗꯅ ꯁꯦꯡꯅ ꯍꯥꯏꯔꯗꯤ ꯑꯗꯨ ꯑꯣꯏꯔꯕꯒꯤ ꯑꯁ ꯑꯩꯁꯨ ꯁꯥꯎꯔꯒ ꯃꯉꯣꯟꯗ ꯍꯥꯏꯕꯗ ꯍꯥꯏꯕꯗ ꯅꯪ ꯆꯠꯂꯒ ꯊꯤꯕ ꯆꯠꯂꯣ ꯊꯤꯕ ꯆꯠꯂꯣ ꯃꯣꯏꯅ ꯀꯧꯔꯛꯄ ꯉꯥꯏꯔꯗꯤꯀꯣ ꯆꯍꯤ ꯑꯃꯨꯛ ꯂꯣꯏ ꯂꯣꯏꯕ ꯍꯥꯜꯂꯅꯤ ꯑꯩꯈꯣꯏꯅ ꯅꯨꯡꯇꯤꯒꯤ ꯆꯠꯂꯒ ꯃꯣꯏꯕꯨ
ꯃꯥꯅꯦ ꯍꯣꯏ ꯎꯝ ꯍꯪꯕꯗꯨ ꯍꯣ
ꯎꯝ ꯑꯗꯨꯃꯥꯏꯅ ꯇꯣꯏꯅ ꯍꯪꯂꯗꯤ ꯃꯣꯏꯁꯨ ꯑꯩꯈꯣꯏꯕꯨ ꯊꯧꯁꯥꯕꯤꯗꯦꯕ
ꯑꯣ ꯃꯣꯏ ꯆꯦꯛ ꯇꯧꯗꯕꯁꯨ ꯑꯍꯣꯏ ꯑꯗꯨꯝ ꯍꯣꯏ ꯍꯣꯏꯗꯤ ꯍꯥꯏꯔꯒ ꯃꯣꯏ ꯌꯦꯡꯗꯕꯁꯨ ꯂꯩꯕꯅꯦꯕ
ꯎꯝ
ꯑꯗꯨ ꯄꯤꯒꯅꯤ ꯍꯥꯏꯕ꯭ꯔꯣ
ꯄꯤꯕꯨꯗꯤ ꯄꯤꯒꯅꯤ ꯍꯥꯏꯌꯦ ꯑꯗꯣ ꯍꯟꯗꯛꯁꯦ ꯑꯗꯨꯝ ꯅꯣꯏꯁꯨ ꯑꯗꯨꯝ ꯈꯜꯂꯨꯅꯦ ꯌꯦꯡꯉꯣ ꯐꯥꯔꯁ ꯁꯤꯃꯤꯁꯇꯔꯒꯤ ꯑꯦꯛꯖꯥꯝ ꯊꯥꯔꯒꯕꯨ ꯍꯧꯖꯤꯛ ꯁꯦꯀꯦꯟ ꯁꯤꯃꯤꯁꯇꯔ ꯑꯦꯛꯖꯥꯝ ꯂꯣꯏꯔꯦꯀꯣ ꯂꯣꯏꯔꯒ ꯃꯥꯔꯛꯁꯤꯠ ꯐꯪꯗꯕꯗꯣ ꯌꯦꯡꯉꯣ ꯑꯗꯨꯝ ꯊꯥ ꯇꯔꯨꯛ ꯊꯥ ꯇꯔꯨꯛ ꯑꯗꯨꯝ ꯃꯥꯡꯉꯒ ꯂꯩꯔꯗꯤ ꯌꯦꯡꯉꯣ
ꯎꯝ ꯑꯩꯈꯣꯏꯁꯨ ꯑꯗꯨꯃꯥꯏꯅ ꯇꯧꯋꯦ ꯑꯩꯈꯣꯏꯁꯨ ꯐꯪꯗꯦ ꯑꯗꯨꯃꯥꯏꯅ
ꯃꯤ ꯃꯌꯥꯡꯂꯝꯗꯗꯤ ꯊꯥꯔꯅꯤ ꯊꯥ ꯑꯃꯒꯤ ꯃꯅꯨꯡꯗ ꯔꯤꯖꯜ ꯊꯣꯛꯀꯅꯤ ꯅꯠꯇ꯭ꯔꯥ ꯃꯤꯗꯤ ꯑꯗꯨꯝ ꯊꯣꯛꯑꯒ ꯁꯠ ꯁꯠ ꯆꯦꯗꯣ ꯇꯧꯔꯛꯀꯅꯤ
ꯑꯗꯨꯅꯦ ꯐꯪꯗꯦ ꯑꯩꯈꯣꯏꯁꯨ ꯑꯗꯨꯒꯨꯝꯕꯗꯨ ꯐꯪꯗꯦ ꯑꯗꯨꯒꯤ ꯏꯁꯀꯣꯂꯔꯁꯤꯞ ꯇꯟ ꯀꯩꯅꯣꯒꯨꯝꯕ ꯇꯥꯟꯕꯗꯣ ꯐꯔꯛ ꯇꯥꯕꯅꯦ ꯑꯗꯨ ꯑꯩꯈꯣꯏ ꯑꯁꯤꯗꯗꯤ ꯀꯝꯄ꯭ꯂꯦꯟ ꯇꯧꯕꯒꯨꯝꯕꯁꯨ ꯄꯥꯛ ꯂꯩꯇꯦꯕ
ꯇꯧꯅꯤꯡꯉꯥꯏꯁꯦ ꯐꯔꯛ ꯌꯥꯝ ꯇꯥꯕꯅꯦ ꯃꯣꯏꯅ ꯍꯦꯟꯅ ꯆꯨꯝꯃꯛꯄꯅꯦ ꯋꯥ ꯉꯥꯡꯕꯗ ꯇꯧꯅꯤꯡꯉꯥꯏ ꯐꯔꯛ ꯌꯥꯝ ꯇꯥꯕꯅꯤ
ꯑꯁ ꯑꯩꯈꯣꯏꯗꯤ ꯑꯩꯈꯣꯏꯗꯤ ꯑꯗꯨꯒꯨꯝꯕꯗꯤ ꯄꯛ ꯑꯁ ꯑꯩꯈꯣꯏꯗꯤ ꯌꯥꯝ ꯀꯨꯏꯌꯦ ꯆꯍꯤ ꯑꯃꯒꯨꯝꯕ ꯂꯩꯕꯁꯨ ꯌꯥꯎꯋꯦ
ꯑꯁ ꯏꯃꯥꯟꯅꯕꯤ ꯑꯃꯁꯨꯀꯣ ꯍꯧꯖꯤꯛ ꯑꯥ ꯑꯥ ꯃꯥꯒꯤ ꯃꯥꯁꯇꯔꯒꯤ ꯆꯦꯗꯣ ꯄꯤꯕꯤꯔꯛꯇꯕ ꯕꯦꯛ ꯊꯥꯕꯒꯤ ꯆꯦꯗꯨ ꯄꯤꯕꯤꯔꯛꯇꯕꯒꯤ ꯃꯥ ꯑꯁ ꯊꯥ ꯑꯅꯤ ꯑꯍꯨꯝꯗꯤ ꯐꯖꯅ ꯋꯥꯕꯅꯦ ꯍꯥꯏꯕꯗꯤ ꯕꯦꯛꯇꯨꯒꯤ ꯆꯦ ꯑꯗꯨꯁꯨ ꯌꯥꯎꯗ꯭ꯔꯗꯤ ꯑꯦꯗꯃꯤꯁꯟ ꯄ꯭ꯔꯣꯁꯦꯁꯁꯨ ꯆꯠꯄ ꯌꯥꯗꯕ ꯀ꯭ꯂꯤꯌꯥꯔ ꯇꯧꯔꯦ ꯍꯥꯏꯕꯗꯣ ꯍꯥꯏꯅꯕꯒꯤ ꯑꯁ ꯃꯥ ꯍꯥꯏꯐꯦꯠꯇꯗꯤ ꯋꯥꯈꯤꯕꯅꯦ ꯊꯥ ꯑꯅꯤ ꯑꯍꯨꯝꯗꯤ
ꯑꯗꯨ ꯑꯁꯤꯒꯨꯝꯕꯁꯦꯀꯣ ꯎꯝ ꯀꯣꯂꯦꯖ ꯑꯐꯕ ꯑꯗꯨꯝ ꯑꯗꯨꯒꯨꯝꯕꯗꯗꯤ ꯈꯔꯗꯤ ꯅꯨꯡꯉꯥꯏꯌꯦ ꯃꯣꯏꯗꯤꯀꯣ
ꯎꯝ ꯑꯗꯨꯝ ꯁꯠ ꯁꯠ ꯊꯨꯅ ꯂꯣꯏꯁꯤꯟꯕꯤꯕꯗꯣ ꯑꯩꯈꯣꯏꯒꯤ ꯃꯇꯝ ꯃꯥꯡ__
ꯍꯣꯏ ꯍꯣꯏ ꯎꯝ ꯑꯩꯁꯨ ꯅꯍꯥꯟ ꯑꯥꯗ ꯀꯥꯕꯀꯥꯟꯗ ꯀꯃꯔꯁ ꯂꯧꯕꯗꯨ ꯑꯩꯁꯨ ꯕꯦꯛ ꯆꯥꯕꯅꯦꯕꯀꯣ ꯑ ꯑꯗꯨꯒ ꯊꯥꯈ꯭ꯔꯦ ꯊꯥꯔꯒ ꯃꯣꯏꯗꯤ ꯁꯠꯄꯤꯌꯦ ꯑꯗꯨꯝ